ꯄꯨ꯭ꯔꯥ
ꯇꯥꯏꯌꯦ ꯇꯥꯏꯌꯦ
ꯗꯥꯎꯗꯤ ꯆꯞ ꯆꯥꯔꯦ ꯍꯦ
ꯎꯝ ꯃꯃꯥꯡꯗꯒꯤ ꯀꯣꯜ ꯇꯧꯒꯗꯕꯅꯤꯅꯦ
ꯍꯥꯥ
ꯃꯃꯥꯡꯗꯒꯤ ꯀꯣꯜ ꯇꯧꯒꯗꯕꯅꯤꯅꯦ ꯑꯗꯨꯗꯤ ꯁꯠ ꯁꯠ ꯂꯣꯏꯒꯗꯕ
ꯅꯪ ꯒ꯭ꯌꯥꯟ ꯇꯥꯗ꯭ꯔꯦꯍꯦ ꯍꯪꯅꯤꯡꯕꯁꯨ ꯍꯥꯡꯕ ꯌꯥꯗ꯭ꯔꯔꯤ ꯀꯃꯥꯏꯅ ꯇꯧꯗꯧꯅꯣ ꯈꯪꯗ꯭ꯔꯦ
ꯑꯗꯨ ꯅꯣꯏ ꯐꯨꯠꯕꯣꯜ ꯌꯦꯡꯕ ꯉꯥꯏꯕ꯭ꯔꯣ
ꯉꯥꯏꯒꯅꯤ ꯇꯤꯝ ꯄꯥꯔꯇꯤ ꯃꯌꯥꯝꯁꯨ ꯉꯥꯏꯔ ꯂꯩꯌꯦ
ꯅꯨꯡꯉꯥꯏꯔꯝꯃꯤꯅꯦ
ꯅꯨꯡꯉꯥꯏꯇꯗ
ꯠꯇꯦ
ꯅꯉꯣꯟꯗ ꯋꯥꯔꯤ ꯁꯥꯟꯅꯕꯗꯨꯅ ꯅꯨꯡꯉꯥꯏꯗ ꯍꯦꯟꯅ
ꯑꯣꯝ
ꯅꯪ ꯈꯣꯟꯖꯦꯜꯗ ꯇꯥꯕꯁꯨ ꯌꯥꯝ ꯅꯨꯡꯉꯥꯏꯌꯦ ꯌꯥꯝ ꯏꯪ ꯇꯞꯄꯁꯨ ꯃꯥꯜꯂꯦ
ꯈꯪꯗꯕꯒꯤꯅꯤ ꯑꯩꯕꯨꯣ
ꯍꯥꯥ
ꯏꯪ ꯇꯞꯇꯕꯅꯦꯕ
ꯌꯥꯝ ꯐꯤꯡꯕ꯭ꯔꯣ
ꯁꯤꯡꯕꯅꯤ ꯆꯝꯄ꯭ꯔꯥꯒꯨꯝꯅꯤ
ꯆꯝꯄ꯭ꯔꯥꯅ ꯍꯦꯟꯅ ꯄꯥꯝꯃꯦ ꯑꯩꯗꯤ
ꯇꯥꯏꯕ꯭ꯔꯥ
ꯎꯝ
ꯑꯩꯁꯨ ꯑꯁꯥꯁꯟꯒꯨꯝꯕꯅꯤꯅꯦ ꯆꯥꯛ ꯇꯧꯔꯒ ꯑꯃꯨꯛꯀ ꯍꯟꯈ꯭ꯔꯕ
ꯑꯩꯁꯨ ꯑꯦꯁꯥꯁꯟꯒꯨꯝꯕꯅꯤꯗ ꯏꯗꯧꯔꯥꯒꯨꯝꯕꯅꯤꯗ ꯐꯥꯕꯨ ꯐꯥꯈ꯭ꯔꯗꯤ ꯅꯥ ꯊꯣꯛꯇ꯭ꯔꯕꯅꯤꯅ
ꯑ ꯑꯁ ꯊꯖꯥꯗꯗ ꯅꯗ
ꯐꯦꯅꯤꯒꯨꯝꯕ ꯒꯨꯏꯁꯦꯟꯒꯨꯝꯕꯗꯤ ꯊꯥꯗꯣꯛꯑꯔꯣꯏꯗ ꯑꯩꯁꯨ
ꯐꯥꯕꯨ ꯐꯥꯈ꯭ꯔꯗꯤ
ꯊꯥꯖꯗꯦ ꯊꯥꯖꯗꯦ
ꯐꯥꯈ꯭ꯔꯗꯤ ꯃꯤꯉꯣꯟꯗ ꯄꯤꯊꯣꯛꯑꯔꯣꯏ ꯁꯤꯅꯤ
ꯎꯝ ꯑꯗꯨꯒꯤ ꯐꯥꯔꯨꯅ ꯐꯥꯅꯤꯉꯥꯏ ꯆꯠꯂꯨꯅ ꯅꯣꯏ ꯂ ꯀ ꯏꯗ ꯂꯥꯏ ꯇꯕꯅ ꯄꯤꯁꯤ ꯐꯥꯅꯤ ꯉ
ꯐꯥꯒꯦ ꯍꯥꯏꯗꯤ ꯇꯃꯦꯡꯂꯣꯡꯗ ꯐꯥꯒꯦ ꯍꯥꯏꯗꯤ
ꯎꯝ ꯅ ꯅꯗ ꯎꯝ ꯀꯣꯏ ꯈꯕ ꯅꯪ ꯀꯣꯏ ꯆ꯭ꯔꯕ
ꯍꯥ
ꯇꯃꯦꯡꯂꯣꯡꯗ ꯀꯣꯏꯕ ꯆꯠꯈ꯭ꯔꯕ꯭ꯔꯥ ꯍꯥꯏꯕ
ꯆꯀꯔꯤ
ꯄꯨꯨ ꯀꯥꯕ꯭ꯔꯥ ꯅꯠꯇ꯭ꯔꯒ
ꯁ꯭ꯀꯨꯜ ꯀꯥꯔꯒ ꯆꯠꯄ ꯀꯣꯏ ꯀꯥꯗ꯭ꯔꯗꯤ ꯀꯔꯤ ꯆꯥꯒꯅꯤ ꯑꯩꯈꯣꯏꯗꯤ
ꯅ ꯇꯦꯅꯣꯅꯦ ꯑꯗꯨꯁꯨ ꯁꯀꯨꯜ ꯂꯩꯔꯝꯅꯤꯅ
ꯎꯝ ꯇꯨꯃꯦꯡꯂꯣꯗ ꯅꯣꯕꯗꯤꯌꯥ ꯌꯥꯎꯔꯝꯕ ꯅꯣꯚꯗꯤꯌꯥꯗ ꯑꯩꯈꯣꯏꯗꯤ ꯂꯥꯏ ꯀꯔꯤ ꯍꯥꯏꯁꯤꯔꯥ ꯄꯩꯁꯥ ꯄꯥꯏꯗꯕꯅꯤꯅ ꯅꯣꯕꯥꯗꯤꯌꯥꯒꯨꯝꯕ ꯀꯔꯤ ꯀꯔꯤ ꯇ꯭ꯔꯥꯏ ꯇꯧꯗ꯭ꯔꯗꯤ ꯎꯄꯥꯏ ꯂꯩꯇꯦꯅ
ꯎꯝ ꯎꯝ
ꯟꯅꯣꯕꯗꯤꯌꯥ ꯇ꯭ꯔꯥꯏ ꯇꯧꯔꯒ ꯆꯍꯤ ꯑꯃ ꯑꯅꯤꯒꯨꯝꯕ ꯂꯩꯔꯝꯕ
ꯑ ꯑꯗꯨ ꯅꯪ ꯒ꯭ꯔꯦꯖꯨꯋꯦꯁꯟꯗꯤ ꯂꯣꯏꯔꯕ
ꯑꯥ
ꯒ꯭ꯔꯦꯖꯨꯦꯁꯟꯗꯤ ꯂꯣꯏꯔꯕ꯭ꯔꯥ
ꯈꯪꯗ꯭ꯔꯦ ꯂꯣꯏꯕ꯭ꯔꯥ ꯂꯣꯏꯗꯕ꯭ꯔꯥ ꯁ꯭ꯀꯨꯜ ꯀꯥꯗ꯭ꯔꯦ ꯍꯧꯖꯤꯛꯇꯤ
ꯇꯨꯋꯦꯜꯐꯇꯤ ꯂꯣꯏꯕ꯭ꯔꯥ
ꯍꯥ ꯎꯝ ꯇꯨꯋꯦꯜꯐꯇꯤ ꯂꯣꯏꯕ ꯀꯨꯏꯔꯦꯍꯦ꯫
ꯍꯣꯏꯅꯦ ꯑꯗꯨꯝ ꯍꯪꯕꯅꯤꯗ
ꯌꯨꯝꯁꯨ ꯐꯝꯕ ꯐꯪꯗꯦ ꯑꯦ ꯅꯣꯏꯕꯨ ꯀꯜꯂꯤꯌꯥ ꯍꯧꯖꯤꯛ
ꯀꯩ ꯍꯥꯏꯕ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
ꯃꯄꯥꯟꯗ ꯂꯩꯔꯒ ꯋꯥ ꯉꯥꯡꯕ꯭ꯔꯣ꯫
ꯃꯅꯤꯄꯨꯔꯤ ꯉꯉꯥꯡꯗꯗꯤ ꯌꯥꯗꯕꯀꯣ ꯃꯐꯝꯗꯨ
ꯀꯅꯤ
ꯕꯣꯜꯗꯤ ꯁꯣꯏꯗ꯭ꯔꯦꯅꯦ ꯌꯦꯡꯗꯕꯗꯣ
ꯎꯝ
ꯍꯥꯟꯅ ꯀꯨꯝꯃꯣ ꯋꯥꯠꯂꯤ ꯕꯣꯔꯣ ꯃꯈꯥꯏꯅꯤ ꯍꯧꯖꯤꯛ ꯄꯨꯡ ꯌꯥꯃ
ꯅꯣꯏ ꯃꯅꯥꯛꯛꯇ ꯁꯨꯝ ꯃꯩꯇꯩꯧ ꯂꯣꯟ ꯉꯥꯡꯈ꯭ꯔꯕ
ꯑꯩꯅ ꯉꯥꯡꯍꯟꯕ꯫
ꯑꯣ ꯌꯦꯡꯕ ꯆꯠꯈ꯭ꯔꯁꯦꯅ ꯇꯧꯔꯛꯄ ꯑꯩꯈꯣꯏꯗꯤ ꯐꯣꯟꯁꯦ ꯌꯦꯡꯕ ꯌꯥꯏ ꯌꯨꯝꯒꯤ ꯇꯤꯚꯤꯁꯨ ꯌꯦꯡꯕ ꯌꯥꯏ ꯑꯗꯨꯕꯨ ꯄꯥꯔꯇꯤ ꯃꯌꯥꯝ ꯒꯦꯡ ꯄꯨꯜꯂꯒ ꯌꯦꯡꯕꯗꯨ ꯃꯣꯏ ꯏꯟꯇꯔꯦꯁ ꯂꯩꯕꯀꯣ
ꯑꯗꯨꯁꯨ ꯅꯨꯡꯉꯥꯏꯕꯅꯤꯅ ꯕꯥꯏꯛ
ꯎꯝ ꯅꯪ ꯅꯪ ꯁꯨ ꯌꯥꯎꯔꯗꯤ ꯍꯦꯟꯅ ꯅꯨꯡꯉꯥꯏꯗꯧꯕ
ꯍꯥ ꯍꯥ ꯑꯩꯗꯤ
ꯈꯪꯅꯗ꯭ꯔꯁꯨꯒꯣ ꯑꯩꯒꯤ ꯃꯥꯡꯗꯒꯨꯝꯕ ꯐꯝꯃꯒ ꯌꯦꯡꯗꯦ ꯑꯩꯁꯨ ꯌꯥꯝ ꯏꯟꯇꯔꯦꯁ ꯂꯩꯗꯧꯕ
ꯑꯗꯨꯗꯤ ꯇꯨꯝꯔꯒ ꯌꯦꯡꯕ ꯇꯥꯕ
ꯂꯥꯛꯑꯣ ꯕꯣꯜ ꯌꯦꯡꯃꯤꯟꯅꯔꯁꯤ ꯐ꯭ꯔꯥꯟꯁ ꯑꯣꯏꯕꯅꯤꯅ ꯑꯩꯈꯣꯏꯅꯤꯗꯤ ꯐꯥꯃꯤꯟꯅꯔꯁꯨ ꯌꯥꯔꯦ꯫
ꯑꯩꯁ ꯄ꯭ꯂꯦꯟ ꯑꯩꯒꯤ ꯊꯥ ꯊꯥꯒꯠꯄꯤꯌꯣ ꯑꯩ ꯂꯥꯛꯀꯦ
ꯒꯥꯔꯤ ꯃꯆꯥꯁꯨ ꯄꯨꯕ ꯌꯥꯏꯗ ꯇꯃꯦꯡꯂꯣꯡꯗꯗꯤ ꯀꯨꯀꯤꯁꯨ ꯂꯩꯕ ꯅꯠꯇꯦ
ꯂꯝꯕꯤꯗ ꯂꯧꯈꯔꯗꯤ ꯀꯃꯥꯏꯅ ꯇꯧꯅꯤ
ꯐꯥꯏꯅꯦꯜ ꯅꯨꯃꯤꯠꯗꯗꯤ ꯅꯪ ꯂꯧꯕ ꯂꯥꯛꯑꯒꯦ ꯑꯈꯣꯏ ꯑꯩꯈꯣꯏꯅꯤ ꯄꯨꯟꯅ ꯌꯦꯡꯃꯤꯟꯅꯔꯁꯦ
ꯑꯩ ꯇꯜꯂꯦ ꯑꯩꯗꯤ ꯐꯨꯠꯕꯣꯜ ꯌꯦꯅꯤꯡꯗꯦ
ꯌꯦꯡꯅꯤꯡ ꯂꯝꯅꯤꯗ ꯌꯦꯡ ꯂꯝꯒꯅꯤꯗ
ꯑꯃꯔꯛꯇꯤ ꯌꯦꯡꯉꯦ ꯑꯗꯨ ꯇꯜꯂꯦ
ꯑꯦ ꯃꯦꯜ ꯁꯅꯥꯅꯤꯡꯉꯥꯏ ꯂꯥꯛꯑꯣ ꯑꯗꯨꯗꯤ ꯒꯥꯔꯤ ꯄꯨꯔꯒ ꯂꯥꯛꯑꯒꯦ꯫
ꯅꯣꯏ ꯔꯣꯝꯗꯨꯗꯤ ꯅꯦꯠ ꯅꯨꯡꯉꯥꯏ ꯗꯧ ꯃꯥꯟꯗꯦ
ꯄꯨꯔꯥ ꯒꯔꯤꯟ ꯉꯥꯛꯇꯅꯤ ꯆꯥꯔꯤꯁꯦ ꯊꯥꯔꯇꯤ ꯑꯦꯝ ꯑꯦꯁꯇꯒꯤ ꯍꯦꯟꯕꯖꯥꯠ ꯅꯠꯇꯦ ꯑꯦꯅꯨꯌꯦꯜꯗ
ꯑꯁꯦꯡꯕꯩꯔꯣ
ꯎꯝ ꯅꯣꯅꯦꯖꯦ ꯅꯦꯋꯥꯛ ꯌꯥꯝ ꯅꯨꯡꯉꯥꯏꯗ
ꯑꯗꯨꯗꯤ ꯅꯪꯒ ꯁꯅꯗꯔꯗꯤ ꯌꯥꯔꯣꯏ ꯑꯩꯒꯤ ꯔꯦꯡ ꯄꯨꯁ ꯇꯧꯗꯕꯅꯤ ꯅꯪ
ꯁꯥꯅꯗ꯭ꯔꯗꯤ ꯌꯥꯔꯔꯣꯏ꯫
ꯔꯦꯡ ꯄꯨꯁ ꯇꯧꯕꯤꯌꯨꯀꯣ꯫
ꯑꯩ ꯔꯦꯡꯄꯨꯁ ꯇꯧꯕ ꯇꯧꯕ ꯍꯥꯏꯇꯦ ꯃꯤꯕꯨ ꯁꯞꯄꯣꯔꯠ ꯇꯧꯅꯤꯡꯉꯥꯏ ꯈꯛꯇꯅꯦ
ꯑꯦꯁ ꯗꯨꯗꯤ ꯀ꯭ꯔꯤꯒꯤ꯫
ꯔꯦꯡ ꯄꯨꯁ ꯇꯧꯒꯦ ꯍꯥꯏꯔꯗꯤ ꯖꯪꯒ꯭ꯂꯔꯅ ꯃꯤ ꯃꯤ ꯌꯥꯝ ꯍꯥꯠꯄ ꯇꯥꯔꯦ ꯑꯦꯝ ꯑꯦꯝꯅ ꯄꯨꯁ ꯇꯧꯕ ꯇꯥꯔꯦ ꯑꯗꯨ ꯑꯩꯅ ꯑꯦꯝ ꯑꯦꯝ ꯄꯥꯏꯔꯗꯤ ꯄꯨꯁ ꯇꯧꯕ ꯌꯥꯔꯦ ꯍꯥꯏ ꯄꯔ ꯆꯠꯂꯗꯤ ꯃꯤ ꯌꯥꯡ ꯍꯥꯠꯄ ꯌꯥꯔꯦ ꯑꯁꯤꯈꯛꯅꯦ ꯔꯣꯜꯗꯣ ꯑꯗꯣ ꯔꯣꯜꯗꯣ ꯆꯠꯄ ꯍꯥꯏꯗ꯭ꯔꯗꯤ ꯀꯔꯤ ꯇꯧꯅꯤ
ꯑꯗꯨ ꯈꯔꯗꯤ ꯑꯩꯈꯣꯏꯅ ꯔꯣꯜ ꯍꯩꯌꯦ ꯍꯥꯏꯅ ꯁꯥꯟꯅꯔꯁꯨ ꯈꯔꯗꯤ ꯍꯩꯇꯔꯗꯤ ꯎꯄꯥꯏ ꯂꯩꯇꯦꯅ꯫
ꯎꯝ ꯀꯩ ꯀꯩ ꯀꯔꯤ ꯔꯦꯡ ꯌꯧꯔꯒꯦ ꯅꯥ
ꯑꯥ ꯈꯤꯇꯪꯅꯤ ꯉꯥꯔꯥꯡ ꯀꯨꯏꯔꯦ ꯑꯩ꯫ ꯇ꯭ꯋꯦꯟꯇꯤ ꯁꯤꯛꯁꯀ ꯌꯧꯔꯒ ꯉꯔꯥꯡ ꯇ꯭ꯋꯦꯟꯇꯤ ꯇꯨ ꯐꯥꯎ ꯁꯟꯅ ꯍꯈꯤꯕ ꯄꯥꯝꯃꯨꯕꯗꯨ꯫ ꯉꯔꯥꯡ ꯇ꯭ꯋꯦꯟꯇꯤ ꯁꯤꯛꯁꯇꯒꯤ ꯇ꯭ꯋꯦꯟꯇꯤ ꯇꯨ ꯍꯟꯈ꯭ꯔꯕ꯫
ꯃꯥꯏꯊꯤꯛꯇ ꯍꯩꯍꯦ ꯃꯤꯊꯤꯛ ꯀꯥ ꯀꯥꯗ꯭ꯔꯤ ꯑꯩꯗꯤ ꯑꯁꯤ ꯁꯤꯖꯟꯁꯦ ꯃꯊꯤꯛ ꯀꯥꯗ꯭ꯔꯤꯌꯦ ꯑꯃꯅ
ꯑꯃꯅ ꯂꯤꯖꯦꯟ ꯑꯃꯅ ꯏꯄꯤꯛ ꯑꯦꯀꯥꯎꯟ ꯑꯃ ꯖꯦꯂꯦꯡꯔꯣꯡ ꯍꯥꯏꯅ ꯑꯃ ꯀ꯭ꯔꯤꯌꯦꯠ ꯇꯧꯔꯦ ꯑꯗꯨꯗꯤ ꯑꯁꯤ ꯁꯤꯖꯟꯗꯒꯤ ꯍꯥꯡꯕ
ꯑꯥꯎ ꯈ꯭ꯔꯤꯒꯤ
ꯖꯦꯂꯦꯡꯔꯣꯡ ꯄꯥꯏꯅꯤꯡꯕ ꯑꯩꯅ
ꯍꯥ ꯄꯥꯏꯅꯤꯡꯗꯕ
ꯖꯦꯂꯦꯡꯗꯣꯡꯗꯨ ꯄꯥꯏꯅꯤꯡꯕ
ꯄꯥꯏꯌꯨ ꯄꯩꯌꯣ ꯄꯩꯌꯣ
ꯁꯤꯁꯇꯔꯁꯦ ꯌꯥꯝ ꯂꯤꯡꯕ ꯃꯥꯜꯂꯤꯀꯣ ꯑꯦꯝ ꯑꯦꯗꯁꯨ ꯑꯁ ꯐꯣꯔꯦꯟ ꯇꯧ ꯇꯧ ꯕꯨꯁꯨ ꯏꯀꯥꯏ ꯍꯦ
ꯑꯩ ꯍꯩꯇꯦ ꯁꯨꯛꯍꯩ ꯍꯩꯇꯦ ꯑꯩꯒꯤ ꯐ꯭ꯔꯦꯟꯁꯤꯡꯅ ꯑꯗꯨꯝ ꯄꯨꯁ ꯑꯩꯒꯤ ꯇꯧꯕꯤꯕꯒꯤꯅꯤ
ꯍꯔꯣ ꯍꯔꯣ ꯑꯣꯏꯔꯟꯅꯤ ꯍꯤꯔꯣ ꯅꯠꯇ꯭ꯔꯒ ꯕꯤ ꯑꯦꯐ ꯑꯣꯏꯔꯝꯅꯤ
ꯕꯤꯌꯦꯐ ꯁꯅꯥꯗꯕꯅꯤꯗ
ꯎꯝ ꯑꯦꯝ ꯑꯦꯜꯅ ꯏꯟꯇꯔꯦꯁ ꯌꯥꯝ ꯂꯩꯗ ꯄꯞꯖꯤꯗꯒꯤꯗꯤ ꯑꯦꯝ ꯑꯦꯜꯅ ꯏꯟꯖꯣꯏꯃꯦꯟ ꯈꯔ ꯂꯩꯌꯦ ꯁꯤꯁꯇꯔ ꯁꯤꯁꯇꯔ ꯍꯣꯏꯗꯤ ꯅꯨꯄꯤ ꯀꯌꯥꯅꯣ ꯅꯨꯄꯥ ꯀꯌꯥꯅꯣ
ꯅꯨꯄꯥ ꯑꯩꯩ ꯅꯣ ꯅꯨꯄꯤ ꯑꯍꯨꯝꯇ ꯅꯠꯇꯦ ꯅꯨꯄꯤ ꯑꯅꯤ ꯅꯨꯄꯥ ꯑꯃ ꯑꯩ ꯏꯆꯦꯒ ꯑꯩꯒ ꯏꯅꯥꯎꯅꯨꯄꯥꯒ
ꯅꯨꯄꯥꯅ ꯑꯇꯣꯟꯕ꯭ꯔꯣ
ꯍꯣꯏ
ꯅꯪ ꯅꯨꯄꯥꯗꯣ ꯁꯅꯥꯗꯒꯤ ꯍꯦꯟꯅ ꯊꯝꯂꯝꯅꯤ ꯑꯗꯨꯗꯤ
ꯈꯪꯗꯦꯗ
ꯒꯣꯜꯗꯦꯟ ꯑꯗꯨ ꯃꯥꯏꯅ ꯊꯝꯂꯝꯒꯅꯤ
ꯑꯩꯈꯣꯏ ꯌꯨꯝꯗꯤ ꯑꯗꯨꯒꯨꯝꯕ ꯇꯥꯏꯞ ꯅꯠꯇꯦ ꯃꯤꯌꯥꯝꯕ ꯑꯗꯨꯝ ꯏꯝꯄꯣꯔꯇꯦꯟꯁ ꯄꯤꯌꯦ
ꯎꯝ ꯍꯥꯏꯕꯗꯤ ꯅꯨꯄꯤ ꯑꯩꯅ ꯍꯥꯏꯕꯗꯤ ꯀꯣ ꯐꯦꯃꯤꯂꯤ ꯑꯃꯗ ꯅꯨꯄꯤ ꯂꯩꯕ ꯐꯦꯃꯤꯂꯤꯗ ꯅꯨꯄꯥ ꯑꯣ ꯅꯨꯄꯥ ꯂꯩꯕ ꯐꯦꯃꯤꯂꯤꯗ ꯅꯨꯄꯥ ꯑꯃꯈꯛꯇ ꯄꯣꯛꯄꯁꯦ ꯌꯥꯝꯅꯀꯣ
ꯍꯣꯏ ꯍꯣꯏ ꯈꯔꯗꯤ ꯍꯣꯏ
ꯂꯨꯅꯁꯨ ꯇꯥꯎꯕ ꯑꯗꯨꯒꯨꯝꯕꯗꯣ ꯎꯕꯒꯤꯅꯤꯗ ꯑꯩꯈꯣꯏꯗꯤ ꯅꯨꯄꯤ ꯑꯃꯐꯥꯎ ꯂꯩꯇꯦ ꯅꯨꯄꯥ ꯈꯛꯇ ꯑꯣꯏꯌꯦ
ꯀꯌꯥ
ꯑꯍꯨꯝ ꯑꯩꯅ ꯈ꯭ꯋꯥꯏꯗꯒꯤ ꯁꯤꯅꯤꯌꯔ
ꯑꯁ ꯁꯤꯅꯤꯌꯔ ꯑꯣꯏꯕꯁꯦ ꯋꯥꯔꯝꯅꯤꯅꯦ
ꯎꯝ ꯑꯩꯗꯤ ꯀꯔꯤ ꯍꯥꯏꯕ꯭ꯔꯥ ꯍꯥꯏꯅꯤꯡꯗ꯭ꯔꯦꯗ
ꯌꯥꯔꯦ ꯅꯪꯁꯨ ꯍꯥꯏꯅꯤꯡꯗꯕ ꯈꯛ
ꯑꯩꯗꯤ
ꯍꯥꯏꯅꯤꯡꯕ ꯂꯩꯇꯦ
ꯏꯄꯥꯗꯣ ꯏꯄꯥꯗꫭ ꯃꯩꯇꯩꯅꯦ ꯏꯃꯥꯅ ꯅꯥꯒꯥ ꯑꯣꯏꯕ ꯔꯣꯡꯃꯩ ꯑꯣꯏꯕ ꯑꯩ ꯄꯥꯕꯨꯡꯗꯨꯅ ꯃꯩꯇꯩ ꯑꯣꯏꯕ ꯍꯥ
ꯑꯗꯨꯗꯤ ꯑꯗꯨꯝ ꯃꯩꯇꯩꯗꯒꯤ ꯃꯩꯇꯩꯂꯣꯟꯗꯒꯤ ꯉꯥꯡꯕ꯭ꯔꯥ ꯅꯠꯇ꯭ꯔꯒ
ꯃꯇꯩ ꯂꯣꯟ ꯉꯥꯡꯕ ꯍꯩꯇ꯭ꯔꯤꯗ
ꯅꯣꯏꯕꯒ ꯍꯩꯃꯟ ꯍꯩꯅꯗ꯭ꯔꯥ
ꯍꯥꯥ
ꯅꯣꯏ ꯕꯕꯥꯒ ꯉꯥꯡꯅꯗꯕ꯭ꯔꯕ
ꯉꯥꯡꯅꯩ ꯑꯗꯨꯕꯨ ꯑꯩꯈꯣꯏꯗꯤ ꯅꯥꯒꯥꯗ ꯄꯥꯟꯈ꯭ꯔꯕꯅꯤꯅꯀꯣ ꯃꯣꯏꯒꯤ ꯋꯥ ꯍꯥꯏꯕꯗꯨ ꯀꯔꯤ ꯍꯥꯏꯕ꯭ꯔꯥ ꯇꯔꯨꯏꯟꯁꯇ ꯉꯥꯡꯕ ꯉꯝꯗ꯭ꯔꯦꯕ ꯍꯥꯏꯕꯗꯤ ꯂꯣꯏꯅ ꯑꯦ ꯇꯨ ꯖꯦ ꯇꯤ ꯈꯪꯕꯗꯤ ꯉꯝꯃꯦꯕꯀꯣ ꯑꯩꯈꯣꯏ ꯑꯩꯈꫭꯏꯅ ꯉꯥꯡꯂꯛꯄꯗꯣ
ꯎꯝ
ꯃꯩꯇꯩ ꯃꯩꯇꯩꯒꯨꯝꯅꯗꯤ ꯉꯥꯡꯕ ꯉꯝꯗ꯭ꯔꯦꯕ
ꯎꯝ ꯎꯝ
ꯁꯨꯝ ꯉꯥꯡꯕꯗꯤ ꯂꯣꯏꯅꯗꯤ ꯈꯪꯕ
ꯅꯪ ꯇꯂꯞ ꯈꯩꯅꯤꯁꯨ ꯆꯥꯕꯒꯤꯔ
ꯑꯥ
ꯇꯂꯥꯞ ꯀꯨꯝꯕꯁꯨ ꯆꯥꯕꯒꯤꯔ
ꯇꯂꯞ ꯆꯥꯗꯦꯗ
ꯌꯥꯝ ꯏꯁꯄꯤꯇꯤꯡ ꯇꯧꯋꯦ ꯅꯪ ꯊꯨꯠ ꯊꯨꯠ ꯁꯨꯠ ꯇꯧꯔꯒ
ꯅꯪꯒꯤ ꯀꯔꯤ ꯍꯥꯏꯕ꯭ꯔꯥ ꯋꯥꯈꯜꯅ ꯑꯣꯏꯔꯝꯅꯤ ꯑꯩꯗꯤ ꯌꯨ ꯈꯔ ꯈꯔ ꯀꯛ ꯑꯦ ꯆꯨꯔꯨꯞ ꯊꯛ ꯑꯦ ꯇꯂꯞ ꯆꯥꯗꯦ ꯈꯩꯅꯤ ꯆꯥꯗꯦ ꯀ꯭ꯋꯥ ꯆꯥꯗꯦꯗ ꯀ꯭ꯋꯥꯒꯨꯝꯕ ꯈꯩꯅꯤꯒꯨꯝ ꯆꯕꯗꯤ ꯌꯥꯗꯦꯍꯦ ꯅꯝ ꯅ ꯊꯤꯔꯉꯗꯧꯕꯁꯨ ꯃꯥꯜꯂꯤ
ꯆ꯭ꯔꯨꯛ ꯒꯨꯝꯗꯤ ꯊꯛꯑꯦ ꯑꯩꯈꯣꯏꯗꯤ ꯑꯇꯩꯗꯤ ꯆꯥꯗꯅꯦ ꯌꯨꯒꯨꯝꯕꯗꯤ ꯅꯣꯡꯃꯗꯤ ꯊꯛꯑꯦ
ꯌꯨꯁꯨ ꯄꯠꯇꯦ ꯆꯨꯔꯨꯞꯁꯨ ꯐꯠꯇꯦ
ꯀꯅꯥꯔꯣ
ꯀꯅꯥꯔꯣ ꯍꯥꯏꯔ ꯆꯨꯔꯨꯞ ꯊꯛꯄ ꯐꯠꯇꯦ ꯍꯥꯏꯕꯅꯤ
ꯑꯦ ꯌꯨ ꯊꯛꯑꯦ ꯈꯔ ꯈꯔ ꯑꯥ
ꯑꯗꯨ ꯐꯠꯇꯦ ꯍꯥꯏꯕꯅꯦ ꯐꯠꯇꯦ ꯍꯥꯏꯕꯅꯦ ꯍꯛꯆꯥꯡꯒꯤ ꯑꯩꯁ ꯑ ꯊꯥꯔꯌꯣ ꯌꯨ ꯊꯥꯔꯣꯏ ꯊꯛꯀꯅꯨ ꯊꯛꯀꯅꯨ ꯋꯥꯕꯅꯤ ꯅꯣꯏ ꯄꯥꯕꯨꯡꯒ ꯃꯝꯃꯥꯒ
ꯅꯪꯕꯨ ꯀꯔꯤꯔ ꯋꯥꯔꯤ ꯍꯥꯏꯕꯗꯣ ꯀꯔꯤꯅꯣ ꯋꯥꯔꯦꯠ ꯐꫭꫪꯌꯨ ꯍꯥꯏꯕꯗꯣ ꯀꯤꯔꯝꯒꯅꯤ ꯍꯥꯏꯒꯗ꯭ꯔꯥ ꯅꯪꯒꯤꯗꯃꯛ ꯀꯤꯔꯝꯒꯅꯤ ꯍꯥꯏꯒꯗ꯭ꯔꯥ ꯈꯪꯗꯦ ꯑꯩ ꯃꯩꯇꯩꯂꯣꯟꯣꯝ ꯐꯖꯅ ꯈꯪꯗꯦ
ꯗ꯭ꯔꯒꯁꯇꯤ ꯆꯗꯦꯍꯦ
ꯑꯗꯨꯁꯨ ꯌꯨ ꯊꯥꯔꯁꯨ ꯐꯠꯇꯦꯅ ꯆꯨꯔꯨꯛ ꯊꯥꯔꯁꯨ ꯐꯠꯇꯦ ꯅꯤꯁꯥꯗꯤ ꯅꯤꯁꯥꯗꯤ ꯅꯠꯇ꯭ꯔꯣ
ꯅꯣꯏ ꯅꯣꯏ ꯇꯨꯃꯦꯡꯂꯣꯡ ꯂꯣꯝ ꯇꯨꯃꯦꯡꯂꯣꯡ ꯂꯣꯝꯗ ꯇꯂꯞ ꯆꯥꯕꯁꯨ ꯌꯥꯝ ꯌꯥꯝꯃꯦ ꯍꯥꯏꯕꯅꯦ ꯈ꯭ꯔ ꯊꯛꯁꯤꯂꯛꯑꯦ
ꯆꯦꯛꯁꯤꯟꯅꯤꯡꯉꯥꯏ ꯑꯩ ꯀꯔꯤ ꯇꯧꯅꯤꯡꯉꯥꯏ ꯑꯩꯗꯤ ꯆꯥꯗꯦ
ꯅꯪ ꯕꫭꯏ ꯐ꯭ꯔꯦꯟꯁꯨ ꯌꯥꯎꯔꯝꯒꯅꯤ ꯈꯔ ꯋꯥꯔꯦꯛ ꯋꯥꯇꯦꯝ ꯇꯧ ꯍꯥꯏꯕꯅꯦ
ꯑꯩ ꯕꯔꯐ꯭ꯔꯦꯟꯗꯤ ꯄꯤꯌꯣꯔꯅꯦ
ꯄꯤꯌꯣꯔ ꯀꯝꯕꯨꯨꯔ ꯅ ꯗꯦꯟꯖꯔ ꯑꯣꯏꯕꯅꯤꯀꯣ
ꯀꯃꯥꯏꯅ
ꯊꯨꯈꯪꯗꯦ
ꯑꯦ
ꯄꯤꯌꫭꯔ ꯅꯤꯁꯥ ꯆꯥꯗꯕ ꯃꯤꯗꯣ ꯅꯪ ꯕꯣꯏ ꯐ꯭ꯔꯦꯟ ꯁꯨꯃꯥꯏꯅ ꯇꯧꯋꯦ ꯍꯥꯏꯕꯅ ꯇꯦ ꯑꯗꯨꯕꯨ ꯑꯩꯒꯤ ꯑꯦꯛꯁꯄꯤꯔꯤꯌꯦꯟꯁ ꯑꯣꯏꯅ ꯍꯥꯏꯈꯤꯕꯀꯣ
ꯎꯝ
ꯅꯤꯁꯥ ꯆꯥꯗꯕ ꯃꯤꯗꯣ ꯅꯨꯄꯤ ꯑꯉꯥꯡ ꯌꯥꯝ ꯆꯣꯛꯄ
ꯎꯝ
ꯅꯨꯄꯤ ꯑꯉꯥꯡ ꯆꯣꯞꯇꯕ ꯃꯤꯗꯨ ꯅꯤꯁꯥꯗ ꯌꯥꯝ ꯆꯪꯕ ꯅꯨꯄꯥ ꯃꯌꯥꯝꯁꯨ ꯑꯗꯨꯃꯥꯏꯅ ꯇꯧꯋꯦ ꯅꯨꯄꯤꯁꯨ ꯑꯗꯨꯃꯥꯏꯅ ꯇꯧꯋꯦ ꯑꯩꯒꯤ ꯑꯦꯛꯁꯄꯤꯔꯤꯌꯦꯟꯁꯇꯤꯀꯣ ꯅꯨꯄꯤ ꯃꯌꯥꯝꯁꯨ ꯅꯨꯄꯥ ꯑꯃꯈꯛꯇ ꯅꯨꯡꯁꯤꯕꯗꯤ ꯁꯥꯕꯒꯣ ꯂꯩꯔꯗꯤ ꯀꯔꯤ ꯍꯥꯏꯁꯤꯔ ꯑꯩꯈꯣꯏꯅ ꯅꯛꯅ ꯂꯩꯔꯗꯤ ꯑꯗꯨꯝ ꯂꯩꯕ ꯈꯔ ꯂꯥꯞ ꯆꯠꯈ꯭ꯔꯗꯤꯀꯣ ꯈꯔ ꯂꯥꯞ ꯆꯥꯈ꯭ꯔꯗꯤ ꯑꯗꯨꯝ ꯀꯥꯎꯊꯣꯛꯑꯒ ꯀꯔꯤ ꯀꯔꯤꯅꯣ ꯌꯥꯝ ꯇꯧꯔꯦꯕ ꯅꯨꯄꯤ
ꯎꯝ ꯎ ꯑꯗꯁꯨ ꯂꯩ
ꯅꯪꯁꯨ ꯗꯨꯃꯥꯏ ꯇꯧꯔꯝꯒꯗ꯭ꯔꫭ
ꯀꯃꯥꯏꯅ ꯇꯧꯒꯅꯤ ꯑꯩꯗꯤ
ꯍꯥꯏꯕꯗꯤ ꯅꯣꯏ ꯅꯨꯄꯥꯁꯦ ꯀꯩꯒꯨꯝꯕ ꯇꯨꯃꯦꯟꯡꯂꯣꯡ ꯂꯩꯇ꯭ꯔꯦꯕꯀꯣ ꯑꯥꯎꯁꯥꯏꯠ ꯆꯠꯈ꯭ꯔꯤꯕ꯫ ꯑꯗꯨꯒꯨꯝꯕ ꯃꯇꯝꯗ꯫ ꯒꯥꯔꯤ ꯍꯥꯏꯁꯤꯔꯥ ꯋꯥꯈꯜ ꯍꯣꯡꯂꯛꯄ ꯍꯥꯏꯁꯤꯔ꯫ ꯑꯗꯨꯒꯨꯝꯕꯗꯨ ꯌꯥꯝ ꯇꯧꯕ꯫
ꯑꯣꯔꯔꯣꯏꯗ꯫ ꯑꯗꯨ ꯑꯗꯨꯒꯨꯝꯕ ꯃꯇꯝꯗꯀꯣ ꯎꯝ ꯀꯔꯤꯔꯥ꯫ ꯑꯣꯗꯤ ꯄꯧꯗꯣ꯫ ꯐꯖꯅ ꯐꯥꯎꯒꯗꯕ ꯀꯅꯦꯛꯁꯟ ꯂꯩꯇ꯭ꯔꯗꯤ ꯑꯗꯨꯝ ꯇꯧꯕ ꯃꯥꯜꯂꯦ ꯍꯣꯏ ꯈꯟꯕ ꯈꯟꯕꯗ ꯋꯥ ꯉꯥꯡꯗ꯭ꯔꯒ ꯏꯝꯄꯣꯔꯇꯦꯟꯁ ꯄꯤꯌꯣ ꯅꯨꯄꯤꯒꯤ ꯄꯣꯏꯟ ꯄꯤ ꯑꯣꯕꯤ ꯍꯥꯏꯕꯅꯤꯗ ꯏꯝꯄꯣꯔꯇꯦꯟꯁ ꯄꯤꯌꯨ ꯍꯥꯏꯕꯗ ꯃꯣꯏꯅ ꯊꯕꯛꯀꯔ ꯅꯠꯇ꯭ꯔꯒ ꯃꯣꯏꯒꯤ ꯃꯣꯏꯒꯤ ꯄꯨꯟꯁꯤꯗ ꯅꯪ ꯒꯨꯍꯥꯇꯤ ꯆꯠꯂꯦ ꯑꯦꯛꯖꯥꯝꯄꯜꯗ ꯀꯣ ꯅꯪ ꯒꯋꯥꯇꯤ ꯆꯠꯈ꯭ꯔꯦ ꯅꯪ ꯊꯕꯛ꯫ ꯇꯧꯔꯝꯃꯦ ꯅꯨꯄꯤꯗꯣ ꯑꯗꯨꯝ ꯂꯩꯔꯦ ꯀ꯭ꯂꯥꯁ ꯆꯠꯂꯦ꯫ ꯑꯗꯣ ꯃꯥ ꯍꯜꯂꯛꯄꯗ ꯅꯪꯕꯨ꯫ ꯀꯣꯜ ꯇꯧꯒꯦ ꯇꯧꯕꯗ ꯅꯪꯅ ꯊꯕꯛ ꯇꯧꯕꯒꯤ꯫ ꯀꯣꯜ ꯇꯧꯕ ꯌꯥꯗꯦꯒꯨꯝꯕ ꯊꯕꯛ ꯇꯧꯔꯒ ꯍꯜꯂꯛꯄꯒꯤ ꯋꯥꯕꯒꯤ ꯑꯩ ꯍꯧꯖꯤꯛ꯫ ꯇꯧꯅꯤꯡꯗꯦꯒꯨꯝꯕ ꯑꯗꯨꯝ ꯅꯪ꯫ ꯅꯪꯅꯗꯤ ꯁꯨꯛꯁꯣꯏ ꯁꯣꯏꯕ ꯂꯩꯇꯕꯀꯣ ꯑꯗꯨꯁꯨ ꯅꯨꯄꯤꯅ꯫ ꯑꯩ ꯄꯥꯎ ꯐꯥꯎꯅꯤꯡꯉꯦ ꯑꯗꯨꯝ ꯋꯥꯔꯤ ꯉꯥꯡꯅꯁꯦ ꯇꯧꯅꯁꯦ꯫ ꯅꯨꯡꯁꯤꯌꯦ ꯍꯥꯏꯕ ꯍꯥꯏꯕꯤꯌꯨꯒꯨꯝꯕ ꯑꯗꯨꯝ꯫ ꯅꯨꯄꯤꯁꯤꯡꯗꯤ ꯑꯗꯨ ꯄꯤꯛꯄꯁꯤꯡ ꯄꯥꯝꯕꯅꯦꯕꯀꯣ ꯑꯗꯨ ꯅꯨꯄꯥ ꯅꯨꯄꯤ꯫ ꯄꯤꯗ꯭ꯔꯗꯤ ꯑꯗꯨꯝ ꯅꯨꯄꯤꯁꯤꯡ ꯈꯔ ꯇꯧꯕ ꯃꯥꯜꯂꯦꯕ꯫ ꯑ ꯑꯩꯕꯨ ꯅꯨꯡꯁꯤ ꯅꯨꯡꯁꯤ ꯍꯧꯖꯤꯛꯇꯤ ꯅꯨꯡꯁꯤꯗ꯭ꯔꯕ ꯃꯥꯜꯂꯦꯗ꯫
ꯈꯟꯕ ꯃꯇꯝꯗ ꯅꯨꯄꯥ ꯑꯃꯅ ꯂꯥꯛꯑꯒ ꯑꯩ ꯅꯪꯕꯨ ꯐꯖꯩꯗꯗ꯫ ꯗ ꯇꯧꯔꯗꯤ ꯑꯗꯨꯝ ꯅꯨꯄꯤꯁꯤꯡꯁꯨ꯫ ꯑꯁꯤ ꯑꯁꯤꯒꯨꯝꯅ ꯑꯩꯒꯤ ꯅꯨ ꯅꯨꯄꯥꯁꯨ ꯇꯔꯤꯠ ꯇꯧꯔꯗꯤ ꯌꯥꯝ ꯅꯨꯡꯉꯥꯏꯅꯤꯀꯣ ꯍꯥꯏꯔꯒ ꯃꯣꯏꯒꯤ ꯋꯥꯈꯜꯗꯣ ꯈꯔ ꯆꯦꯟꯖ ꯇꯧꯕ ꯃꯥꯜꯂꯦꯕ꯫
ꯎꯝ ꯅꯨꯄꯤꯁꯤꯡꯁꯨ ꯑꯗꯨꯃꯥꯏꯅ ꯇꯧꯔꯝꯅꯤꯌꯦ꯫
ꯍꯣꯏ ꯅꯨꯄꯤ ꯈꯔꯅ ꯑꯗꯨꯝ ꯇꯧꯔꯁꯨ ꯅꯨꯄꯥꯁꯨ꯫ ꯑꯗꯨꯝ ꯕꯥꯏꯁꯕꯥꯔꯁꯅꯤꯗ ꯁꯤꯒꯤ꯫ ꯋꯥꯔꯤꯁꯦ ꯑꯗꯨꯝ ꯑꯅꯤꯃꯛ꯫ ꯃꯤ ꯑꯃꯅ ꯀꯅꯦꯛꯁꯟ ꯄꯥꯝꯕꯗ ꯃꯤ ꯑꯃꯅ ꯊꯕꯛ꯫ ꯀꯔꯤꯔꯥ ꯃꯣꯏ ꯃꯇꯝ ꯂꯩꯇꯕꯒꯤ ꯅꯨꯡꯁꯤꯔꯁꯨ ꯃꯇꯝ ꯂꯩꯇꯕꯒꯤ ꯏꯟꯇꯔꯦꯁ꯫ ꯄꯤꯗꯃꯛ ꯀꯥꯟꯗꯀꯣ꯫
ꯎꯝ꯫
ꯑꯗꯨꯝ ꯇꯧꯕ ꯃꯥꯜꯂꯦꯕ ꯑꯩꯅ ꯎꯕꯗ ꯍꯩꯕꯅꯦꯇ꯫
ꯅꯨꯡꯉꯇ꯭ꯔꯤꯁꯤ ꯀꯣ ꯁꯤꯁꯇꯔ ꯀꯣ꯫
ꯎꯝ꯫
ꯑꯗꯨꯗꯅꯤ ꯑꯩꯅ ꯅꯨꯡꯉꯥꯏꯇ꯭ꯔꯤꯁꯦ ꯑꯩꯅ ꯌꯥꯝ ꯈꯟꯈ꯭ꯔꯦꯕꯀꯣ꯫
ꯎꯝ꯫
ꯅꯨꯄꯤ ꯃꯌꯥꯝꯅ ꯀꯔꯤ ꯍꯥꯏꯒꯗ꯭ꯔꯥ ꯃꯣꯏ꯫ ꯅꯨꯄꯥ ꯂꯩꯇ꯭ꯔꯦ ꯑꯗꯨꯃꯥꯏꯅ ꯑꯗꯨꯒꯨꯝꯕ ꯇꯥꯏꯞꯇꯀꯣ꯫
ꯎꯝ ꯑꯗꯨꯗꯨ ꯌꯥꯏꯗꯅ꯫
ꯆꯠꯄꯗꯣ ꯃꯣꯏꯁꯨ ꯀꯔꯤ ꯍꯥꯏꯕ꯭ꯔꯥ ꯑ ꯉꯥꯡꯕꯁꯨ ꯍꯩꯇꯦꯅꯤ
ꯉꯥꯡꯉꯣ ꯉꯥꯡꯉꯣ
ꯃꯣꯏꯅꯅ ꯈꯜꯂꯒ ꯆꯠꯃꯒꯅ ꯅꯨꯄꯥ ꯁꯤꯤꯡꯁꯈꯔꯤ ꯍꯥꯏꯒꯗ꯭ꯔ ꯅꯨꯄꯤꯁꯤꯡꯅ ꯈꯥꯏꯔꯛꯄꯒꯨꯝꯕ
ꯎꯝ
ꯑꯗꯨꯒꯨꯝꯕ ꯂꯩꯔꯗꯤ ꯅꯨꯄꯥꯁꯨ ꯎꯄꯥꯏ ꯂꯩꯇꯦꯕ ꯅꯨꯄꯤ ꯑꯗꯨꯃꯥꯏꯅꯀꯣ
ꯍꯣꯏ ꯑꯗꯨꯁꯨ ꯆꯨꯝꯃꯤ꯫
ꯒꯤꯌꯥꯟ ꯇꯥꯗꯦꯗ꯫
ꯅꯨꯄꯤꯒ ꯅꯨꯄꯥꯁꯨ ꯆꯞ ꯃꯥꯟꯅꯩ ꯅꯠꯇ꯭ꯔꯣ꯫
ꯍꯣꯏ ꯍꯣꯏ ꯆꯨꯝꯃꯤ꯫ ꯑꯄꯥꯏ ꯂꯩꯇꯦ ꯑꯗꯨꯝ ꯃꯛ꯫ ꯑꯃ ꯑꯃꯕꯨ ꯊꯥꯖꯒꯗꯕꯅꯤ ꯀꯩꯁꯨ ꯇꯧꯔꯣꯏ ꯍꯥꯏꯅ꯫
ꯅꯪ ꯔꯣꯃꯡ ꯇꯔꯥꯏꯞ ꯫
ꯍꯥꯥ꯫
ꯃꯣꯏꯁꯨ ꯇꯥꯔꯝ ꯃꯣꯏꯗ ꯈꯔ ꯈꯔ꯫ ꯀꯔꯤꯌꯥꯗ ꯎ ꯇꯧꯔꯗꯤ ꯃꯣꯏꯁꯨ ꯈꯥꯡ ꯃꯗꯌꯥ
ꯍꯥꯏꯕꯨꯗꯤꯦ
ꯑꯩꯈꯣꯏ ꯑꯗꯨꯝ ꯋꯥꯔꯤ ꯁꯅꯁ ꯃꯣꯏ ꯈꯪꯕꯒꯤ ꯃꯤ ꯃꯤꯒꯤ ꯃꯤꯡ ꯄꯥꯟꯒꯅꯨꯒꯨꯝꯕ
ꯑ
ꯏꯁꯇꯦꯠ ꯀꯨꯝꯕ ꯍꯥꯏꯒꯅꯣ ꯍꯥꯏꯕꯗꯣ ꯈꯔ ꯁꯣꯏꯔꯒ ꯑꯉꯥꯡꯁꯨ ꯀꯔꯤ ꯀꯔꯤꯅꯣ ꯍꯥꯏꯔꯗꯤ ꯌꯥꯔꯛꯀꯗꯧꯗꯤ ꯃꯥꯜꯂꯦ ꯍꯥꯏꯕꯅꯤꯅ
ꯑꯗꯨ ꯄꯥꯟꯒꯅꯣꯅ
ꯁꯤꯁꯇꯔꯁꯦ ꯕꯦꯡꯡꯂꯣꯡ ꯀ ꯂꯩꯀꯥꯏꯁꯤꯅꯗꯒꯤꯅꯦꯕ
ꯅꯪ ꯄꯥꯟꯒꯅꯨ ꯍꯥꯏꯕ ꯅꯠꯇ꯭ꯔꯣ
ꯎ
ꯍꯪꯒꯗꯕ ꯋꯥ ꯍꯪꯒꯗꯕ ꯋꯥ ꯃꯌꯥꯝꯗꯣ ꯍꯥꯏꯔꯨꯅꯨ ꯍꯥꯏꯔꯦ ꯐꯔꯤ ꯍꯪꯒ ꯇꯣꯝꯅꯤꯁꯨ ꯈꯥꯡꯗ ꯎꯝ ꯑꯩꯁꯨ ꯃꯣꯃꯣꯒꯁꯨ ꯍꯈ꯭ꯔꯦ
ꯑꯗꯨꯗꯤ ꯍꯧꯖꯤꯛꯇꯤ ꯋꯥꯔꯤ ꯂꯣꯏꯈ꯭ꯔꯦ
ꯃ ꯂꯣꯏꯗ꯭ꯔꯤꯗ ꯋꯥꯔꯤ ꯂꯣꯏꯗ꯭ꯔꯤ ꯍꯥꯏꯕ ꯂꯝꯗꯣ ꯌꯦꯡꯉꯕꯣ ꯕꯤꯗꯤꯑꯣ ꯀꯣꯜ ꯇꯧꯕꯤ ꯍꯥꯏꯔꯗꯤ ꯁꯛꯇꯝꯗꯣ ꯌꯦꯡꯒ ꯇꯧꯔꯗꯤ ꯌꯥꯝ ꯅꯨꯡꯉꯥꯏꯗꯕꯅꯤꯅꯦ
ꯊꯧꯔ ꯔꯣꯏ
ꯚꯤꯗꯤꯑꯣ ꯀꯣꯜ ꯇꯧꯕ ꯌꯥꯔꯁꯨ ꯑꯦꯛꯁꯦꯞ ꯇꯧꯧꯒꯗꯕꯁꯨ ꯃꯥꯟꯗꯅꯤ
ꯎꯝ ꯇꯣꯏ
ꯍ ꯍ
ꯅꯪꯁꯨ ꯇꯧꯔꯔꯣꯏꯗꯕꯅꯤ ꯅꯪ ꯅꯨꯄꯤ ꯅꯪꯒꯤ ꯅꯨꯄꯤꯕꯨ ꯃꯤ ꯅꯨꯄꯥ ꯑꯃꯅ ꯑꯗꯨꯝ ꯇꯧꯕꯕꯨ ꯄꯥꯝꯕ꯭ꯔꯣ ꯅꯪ ꯅꯨꯄꯤ ꯂꯩꯔꯗꯤ ꯑꯦꯛꯖꯥꯝꯄꯜꯗꯀꯣ
ꯑ
ꯅꯪ ꯅꯨꯄꯤ ꯂꯩꯔꯗꯤꯌꯦ ꯑꯁꯤꯒꯨꯝꯕ ꯇꯧꯔꯒ ꯅꯨꯄꯥ ꯑꯃꯅ ꯅꯪ ꯅꯨꯄꯤꯗ ꯀꯣꯜ ꯇꯧꯔꯗꯤ ꯄꯥꯝꯒꯗꯕ꯭ꯔꯥ ꯅꯪ ꯍꯥꯏꯕꯅꯤꯗ ꯅꯨꯡꯉꯥꯏꯔꯣꯏꯅ
ꯃꯉꯥꯏꯔ
ꯑꯗꯨꯗꯤ ꯇꯧꯅꯨꯕ
ꯎꯝ ꯕꯤꯖꯑꯣ ꯀꯣ ꯇꯕꯥꯁꯦ ꯁꯤꯀ꯭ꯔꯦꯠ ꯅꯠꯇꯦ ꯀꯩꯅꯣ
ꯅꯪ ꯌꯥꯝ ꯋꯥꯈ꯭ꯔꯕ ꯃꯥꯜꯂꯤ ꯅꯈꯣꯟꯗꯣ ꯅꯪꯒꯤ ꯈꯣꯟꯖꯦꯜꯗꯣ ꯈꯔ ꯋꯥꯈ꯭ꯔꯕ ꯃꯥꯜꯂꯤꯕ ꯉꯥꯎꯈ꯭ꯔꯕ ꯃꯥꯜꯂꯤꯕ
ꯅꯪ ꯋꯥꯈꯜꯅꯔꯦ
ꯗꯦ ꯑꯩ ꯉꯕ ꯈꯨꯝꯖꯦꯜ ꯈꯪꯉꯤ ꯇꯧꯔꯒ
ꯆꯨꯝꯃꯤꯕ ꯅꯪ ꯍꯥꯏꯔꯤꯗꯨꯁꯨ ꯀꯣ
ꯎꯝ
ꯑꯗꯣ ꯅꯪ ꯅꯨꯄꯥ ꯑꯩꯅ ꯑꯩꯅ ꯄꯩꯁꯥ ꯑꯃ ꯍꯥꯡꯗꯕꯗꯤꯦ ꯅꯪ ꯅꯨꯄꯥꯅ ꯀꯔꯤꯒꯨꯝꯕ ꯅꯨꯄꯤ ꯑꯇꯣꯞꯄꯗ ꯀꯣꯜ ꯇꯧꯔꯦ ꯂꯩꯔꯝꯃꯗꯤ ꯅꯪꯁꯨ ꯅꯨꯡꯉꯥꯏꯔꯣꯏꯕꯀꯣ
ꯍꯣꯏ ꯆꯨꯝꯃꯦꯕ
ꯆꯨꯝꯃꯦ ꯅꯪ ꯍꯥꯏꯁꯤ ꯂꯣꯏ ꯆꯨꯝꯃꯦ
ꯌꯥꯝ ꯒ꯭ꯌꯥꯟ ꯇꯥꯕ ꯃꯥꯂꯦ ꯅꯪꯁꯦ
ꯇꯥꯕꯅꯤꯅꯦ ꯑꯩꯅ ꯇꯥꯗ꯭ꯔ ꯀꯂꯅ ꯇꯥꯒꯅꯨꯅꯦ
ꯅꯪ ꯅꯪꯒꯨꯝꯕ ꯅꯨꯄꯤꯁꯦ ꯑꯩꯒꯤ ꯀꯔꯤ ꯍꯥꯏꯕ꯭ꯔꯥ ꯒꯥꯔꯜ ꯐ꯭ꯔꯦꯟꯒꯨꯝꯕ ꯑꯣꯏꯔꯝꯗꯤ ꯌꯥꯝ ꯄꯦꯟꯖꯅ ꯀꯔꯤꯁꯨ ꯋꯥꯗꯅ ꯐꯖꯅ ꯇꯨꯝꯃꯁꯨ ꯌꯥꯝ ꯅꯨꯡꯉꯥꯏꯅ ꯇꯨꯝꯕ ꯊꯕꯛ ꯁꯨꯔꯁꯨ ꯌꯥꯝ ꯅꯨꯡꯉꯥꯏꯅ ꯁꯨꯕ ꯌꯥꯕꯅꯤꯅꯦ
ꯑꯩ ꯆꯠꯆꯗꯦ ꯅꯨꯄꯥ ꯂꯣꯏꯅꯃꯛ ꯑꯍꯥꯎꯕꯗꯗꯤ ꯑꯗꯨꯝ ꯇꯧꯅꯤꯀꯣ
ꯁꯦꯝꯅꯦ ꯅꯪꯅ ꯐꯖꯅ ꯑꯗꯨꯒꯨꯝꯕ ꯋꯥꯈꯜ ꯆꯦꯟꯕ ꯅꯨꯄꯤꯗꯣ ꯑꯩꯁꯨ ꯄꯥꯝꯕ ꯀꯔꯤꯌꯥꯁꯤ ꯅꯪꯒꯤ ꯐ꯭ꯔꯤꯒ ꯇꯧꯗꯣ ꯀꯔꯤꯌꯥ ꯍꯥꯏꯁꯤꯔꯥ ꯑꯁꯤ ꯇꯧꯔꯗꯤ ꯑꯁꯤꯅ ꯅꯨꯡꯉꯥꯏꯔꯣꯏ ꯍꯥꯏꯕꯒꯨꯝꯕ ꯋꯥꯈꯜꯂꯣꯟꯗꯣ ꯌꯥꯝ ꯐꯖꯕ ꯋꯥꯅꯤꯗ
ꯐꯪꯒꯅꯤꯗ ꯑꯇꯣꯞꯄꯁꯨ ꯌꯥꯝ ꯂꯩꯒꯅꯤꯗ ꯑꯩꯗꯤ ꯑꯩꯉꯣꯟꯗꯒꯤ ꯈ꯭ꯋꯥꯏ ꯐꯒ ꯐꯥꯕ ꯃꯤꯁꯦ
ꯆꯨꯝꯃꯦ ꯆꯨꯝꯃꯦ ꯑꯩꯁꯨ ꯑꯩꯒꯤ ꯒꯥꯔꯜ ꯐ꯭ꯔꯦꯟꯁꯨ ꯀꯔꯤꯗꯁꯨ ꯑꯗꯨꯝ ꯍꯥꯏꯌꯦꯕꯀꯣ ꯁꯤꯁꯇꯔ ꯀꯣ ꯑꯊꯕꯗ ꯐꯥꯎ ꯅꯪ ꯅꯨꯡꯉꯥꯏꯇ꯭ꯔꯗꯤ ꯇꯣꯛꯅꯔꯁꯤ ꯀꯣ ꯑꯗꯨꯝ ꯍꯥꯏꯔꯦ ꯍꯣꯏ ꯍꯥꯏꯒꯗ꯭ꯔꯥ ꯌꯥꯔꯣꯏ ꯍꯥꯏꯒꯗ꯭ꯔꯥ ꯑꯁꯤꯒꯨꯝꯕ ꯃꯇꯝꯁꯦ ꯑꯩꯅ ꯍꯥꯏꯕ ꯀꯥꯟꯗ ꯃꯣꯏꯅ ꯁꯤꯒꯨꯝꯕ ꯍꯥꯏꯔꯛꯑꯗꯤ
ꯃꯣꯏꯅ ꯀꯔꯤ ꯍꯥꯏꯔꯛꯑꯗꯤ ꯍꯥꯏꯕ
ꯃꯣꯏꯅ ꯅꯪ ꯅꯨꯄꯥ ꯋꯥꯔꯤ ꯐꯖꯅ ꯁꯅꯔ ꯂꯩꯔꯦ ꯅꯨꯡꯉꯥꯏꯇꯦꯀꯣ ꯍꯥꯏꯔꯅꯦꯕꯀꯣ ꯅꯪ ꯅꯪ ꯅꯪ ꯍꯧꯖꯤꯛ ꯕꯣꯏ ꯐ꯭ꯔꯦꯟꯁꯨ ꯑꯩꯈꯣꯏꯅꯤ ꯑꯩꯈꯣꯏꯅꯤꯁꯦ ꯈꯪꯅꯗ꯭ꯔꯦ ꯀꯩꯁꯨ ꯈꯪꯅꯕ ꯅꯠꯇꯦꯕꯀꯣ ꯍꯧꯖꯤꯛ ꯑꯩꯈꯣꯏ ꯑꯅꯤ ꯋꯥꯔꯤ ꯁꯥꯟꯅꯕꯁꯨ ꯑꯃ ꯅꯪꯒꯤ ꯕꯣꯏ ꯐ꯭ꯔꯦꯟꯅ ꯈꯪꯗꯤꯦ ꯅꯨꯡꯉꯥꯏꯔꯣꯏꯕꯀꯣ ꯑꯁꯦꯡꯕꯀꯣ ꯅꯠꯇ꯭ꯔꯣ ꯀꯔꯤꯅꯣ ꯃꯥꯗꯤ ꯍꯥꯏꯔ ꯀꯅꯦꯕ ꯃꯥꯅ ꯈꯥꯡꯉꯗꯤ ꯅꯨꯡꯁꯤ ꯅꯥꯔꯅꯤꯣꯏ ꯅꯣꯏꯅꯤ ꯅꯨꯡꯁꯤꯕꯅꯦ ꯑꯁꯤꯒꯨꯝꯕꯒꯨꯝꯕ ꯑꯃꯗꯤ ꯍꯥꯏꯔꯛꯀꯅꯦꯕꯀꯣ ꯑꯗꯨꯒꯨꯝꯕ ꯃꯇꯝꯗ ꯅꯪꯅ ꯑꯁꯤꯒꯨꯝꯕꯗꯐꯥꯎ ꯀꯔꯤ ꯀꯥꯏꯕ꯭ꯔꯥ ꯑꯩꯅ ꯁꯥꯎꯔꯒ ꯍꯥꯏꯔꯗꯤ ꯅꯪ ꯅꯨꯄꯥꯗꯨ ꯅꯨꯡꯉꯥꯏꯔꯣꯏꯕꯀꯣ ꯅꯠꯇ꯭ꯔꯒ ꯅꯪꯒꯤ ꯅꯪ ꯅꯪ ꯅꯪ ꯅꯨꯄꯥꯅ ꯅꯨꯄꯤ ꯑꯇꯣꯞꯄ ꯋꯥꯔꯤ ꯁꯥꯅꯥꯔ ꯂꯩꯔꯦꯕꯀꯣ ꯑꯗ ꯅꯪꯅ ꯁꯥꯎꯔꯒ ꯍꯥꯏꯔꯦꯕꯀꯣ ꯑꯗꯨ ꯃꯇꯝꯗ ꯅꯪ ꯕꯣꯏꯐ꯭ꯔꯦꯟ ꯗꯨꯅ ꯑꯁꯤꯒꯨꯝꯗ‌ꯣ ꯀꯔꯤ ꯀꯥꯏꯕꯔꯅ‌ꯦ ꯍꯥꯏꯔꯛꯄ ꯀꯥꯟꯗ
ꯎꯝ
ꯅꯪ ꯀꯔꯤ ꯍꯥꯏꯅꯤꯡꯉꯥꯏ ꯂꯩꯕ꯭ꯔꯥ ꯑꯁꯤꯅꯤꯗ
ꯎꯝ
ꯃꯣꯏꯗꯤ ꯅꯨꯡꯁꯤꯅꯗꯦ ꯏꯆꯝ ꯆꯝꯅ ꯋꯥꯔꯤ ꯁꯥꯟꯅꯕꯅ‌ꯦꯗꯤ ꯍꯥꯏꯔꯤꯅꯦꯕꯀꯣ ꯑꯗꯨꯕꯨ ꯑꯩꯗꯤ ꯃꯉꯣꯟꯗ ꯅꯨꯡꯁꯤꯈ꯭ꯔꯕꯅꯤꯅ ꯑꯗꯨ ꯐꯥꯎꯕꯗꯤ ꯑꯗꯨꯐꯥꯎ ꯌꯥꯅꯤꯡꯗꯦꯕ ꯑꯩꯈꯣꯏꯗꯤꯀꯣ ꯅꯪꯁꯨ ꯁꯨꯃꯥꯏꯅ ꯇꯧꯕ꯭ꯔꯥ ꯁꯤ
ꯈꯪꯗꯦꯗ ꯃꯔꯝ ꯃꯔꯝ ꯂꯩꯌꯦꯗ
ꯃꯔꯝ ꯃꯔꯥꯡ ꯂꯩꯔꯁꯨ ꯑꯩꯒꯤ ꯋꯥꯈꯜꯂꯣꯟꯅꯤꯗ ꯑꯩꯗꯤ ꯑꯩꯒꯤ ꯅꯨꯡꯁꯤꯅꯕ ꯅꯨꯄꯤꯗꯣ ꯑꯩꯒꯤ ꯋꯥꯈꯜꯂꯣꯟꯣꯟꯅꯦꯕꯀꯣ ꯑꯩꯒꯤ ꯅꯨꯡꯁꯤꯅꯕ ꯅꯨꯄꯤꯗꯣ ꯀꯔꯤ ꯀꯔꯤ ꯍꯥꯏꯁꯤꯔꯥ ꯅꯨꯄꯥ ꯑꯇꯣꯞꯇ ꯋꯥꯔꯤ ꯁꯅꯔ ꯂꯩꯔꯦ ꯍꯥꯏꯔꯗꯤ ꯑꯩꯗꯤ ꯌꯥꯅꯤꯡꯗꯦ
ꯍꯣꯏ ꯑꯗꯨꯁꯨ ꯆꯨꯝꯃ‌ꯦꯗꯥꯥ
ꯏꯆꯝ ꯆꯝꯅ ꯋꯥꯔꯤ ꯁꯥꯟꯅꯔꯁꯨ ꯑꯩꯗꯤ ꯌꯥꯅꯤꯡꯗꯦꯕ
ꯑ ꯑꯗꯨꯗꯤ ꯍꯦꯟ ꯃꯟꯗ꯭ꯔꯣ
ꯍꯦꯟꯃꯟ
ꯎꯝ ꯉꯥꯡꯕ ꯍꯥꯏꯕꯁꯤꯀꯣ ꯍꯧꯖꯤꯛ ꯑꯩꯈꯣꯏ ꯇꯧꯔꯤꯗꯤ ꯁꯦ ꯊꯕꯛꯀꯤꯅꯦ ꯍꯥꯏꯔꯤꯁꯦꯕ ꯊꯕꯛꯅꯤꯅꯀꯣ ꯍꯧꯖꯤꯛꯀꯤꯗꯤꯀꯣ
ꯎꯝ
ꯉꯥ ꯉꯥꯡꯗꯕ ꯌꯥꯗꯕꯒꯤ ꯑꯗꯨꯝ ꯉꯥꯡꯉꯦꯕꯀꯣ
ꯎꯝ
ꯑꯗꯨꯒ ꯂꯩ ꯑꯗꯨꯝ ꯑꯇꯣꯞꯄ ꯂꯥꯏꯟꯗꯒꯤ ꯂꯥꯛꯑꯒ ꯀꯣꯜ ꯑꯇꯣꯞꯄꯕꯨꯗꯤ ꯑꯗꯨꯝ ꯀꯣꯜ ꯇꯧꯔꯒ ꯂꯩꯔꯔꯣꯏꯕꯀꯣ ꯅꯠꯇ꯭ꯔꯣ ꯆꯨꯝꯗ꯭ꯔꯣ ꯑꯩꯁꯨ ꯄꯥꯛ ꯀꯣꯜ ꯇꯧꯔꯔꯣꯏꯕ ꯃꯤ ꯑꯇꯣꯞꯄꯕꯨ ꯀ‌ꯣꯜ ꯇꯧꯁꯨ ꯇꯧꯅꯤꯡꯗꯦ ꯇꯧꯔ
ꯁꯤ ꯑꯁꯤꯒꯤ ꯕꯤꯖꯤꯅꯦꯁ ꯅꯠꯇ꯭ꯔꯗꯤ ꯑꯩꯈꯣꯏꯅꯤ ꯋꯥꯔꯤ ꯁꯥꯟꯅꯕꯁꯨ ꯐꯪꯉꯣꯏꯅ‌ꯦ
ꯍꯣꯏ ꯑꯗꯨꯅꯦꯕ ꯑꯩꯁꯨ ꯁꯨꯛꯇꯧ ꯇꯧꯔꯔꯣꯏꯕ ꯅꯠ ꯑꯗꯨꯝ ꯏꯃꯥꯔꯖꯦꯟꯁꯤ ꯁꯤꯒꯨꯝꯕ ꯏꯝꯄꯣꯔꯇꯦꯟꯁꯒꯨꯝꯕ ꯂꯩꯇ꯭ꯔꯗꯤꯀꯣ
ꯎꯝ
ꯑꯗꯣ ꯌꯥꯝ ꯀꯤꯗ꯭ꯔꯁꯨ ꯌꯥꯕꯅꯤ ꯍꯥꯏꯕꯅꯤꯗ ꯑꯗꯨꯝ ꯅꯨꯄꯤ ꯑꯩꯅꯁꯨ ꯅꯪꯕꯨ ꯇꯧꯒꯅꯨ ꯇꯧꯒꯅꯨ ꯍꯥꯏ ꯍꯥꯏ ꯃꯟꯂꯗꯤ ꯅꯪꯁꯨ ꯇꯧꯅꯤꯡꯒꯅꯦꯕ
ꯅꯪꯅ ꯇꯧꯅꯤꯡꯕ ꯅꯠꯇ꯭ꯔꯕꯒꯤ ꯀꯩꯁꯨ ꯇꯧꯔꯔꯣꯏ ꯍꯥꯏꯕ ꯀꯔꯤꯔꯥ ꯅꯪ ꯌꯥꯝ ꯏꯝꯄꯣꯔꯇꯦꯟꯁ ꯂꯩꯕꯗꯨꯣ ꯃꯥꯡꯈ꯭ꯔꯕꯗꯣ
ꯂ‌ꯣ
ꯎꯝ
ꯅꯪꯒꯤ ꯕꯣꯏꯐ꯭ꯔꯦꯟꯗ‌ꯣ ꯑꯩ ꯊꯥꯖꯕ ꯊꯥꯖꯗꯕꯒꯤ ꯋꯥꯕꯨꯗꯤ ꯅꯠꯇꯦ ꯑꯗꯨꯕꯨ ꯀꯔꯤ ꯍꯥꯏꯕ꯭ꯔꯥ ꯃꯤꯗꯤ ꯍꯤꯡꯕ ꯍꯥꯏꯕꯁꯤꯀꯣ
ꯎꯝ
ꯅꯪꯅ ꯑꯁꯤ ꯊꯥꯖꯔꯤꯕ ꯃꯈꯩꯗꯣ ꯅꯪꯒꯤꯗꯤ ꯐꯩ ꯑꯗꯨꯕꯨ ꯑꯦ ꯇꯨ ꯖꯦꯠꯀꯤ ꯄꯨꯔꯥ ꯅꯪꯁꯨ ꯊꯤꯖꯤꯜꯂꯒ ꯊꯥꯖꯕꯗꯤ ꯊꯝꯃꯣꯍꯦ ꯅꯠꯇ꯭ꯔꯒ ꯕꯂꯥꯏꯟꯗ ꯊꯥꯖꯕ ꯀꯥꯡꯕꯨꯁꯦ ꯅꯨꯄꯤ ꯃꯌꯥꯝ ꯌꯥꯝ ꯃꯥꯡꯉꯤꯁꯤꯀꯣ
ꯊꯥꯖꯕ ꯂꯩꯕꯗ ꯃꯣꯏꯅ ꯀꯥꯏꯈ꯭ꯔꯗꯤ ꯀꯥꯏꯈ꯭ꯔꯅ ꯃꯣꯏ ꯃꯣꯏꯒꯤ ꯂꯣꯁꯅꯤꯅ꯫ ꯑꯁꯤꯒꯨꯝꯕ ꯑꯃꯒ ꯐꯪꯉꯔꯣꯏꯅꯀꯣ ꯅꯠꯇ꯭ꯔꯣ꯫ ꯁꯦꯜꯐ ꯂꯚ ꯍꯥꯏꯕꯗꯨꯣ ꯁꯤꯕꯨꯅꯦꯕ
ꯎ ꯑꯗꯨꯒꯨꯝꯕꯁꯨ ꯂꯩꯔꯥꯎꯅꯤ ꯑꯗꯨꯕꯨ ꯅꯪꯅ ꯌꯥꯝ ꯅꯨꯡꯁꯤꯔꯗꯤ ꯍꯥꯏꯕ ꯋꯥꯅꯤꯗ ꯅꯨꯡꯁꯤꯔꯗꯤ ꯃꯣꯏꯅ ꯆꯠꯈ꯭ꯔꯁꯨ ꯅꯪꯁꯨ ꯅꯨꯡꯉꯥꯏꯔꯣꯏ
ꯍꯣꯏ ꯅꯨꯡꯉꯥꯏꯔꯔꯣꯏ ꯀꯅꯥꯅ ꯅꯨꯡꯉꯥꯏꯒꯅꯤ ꯆꯠ ꯑꯗ ꯑꯗꯨ ꯑꯩ ꯈꯜꯂꯤꯗꯤ ꯅꯨꯡꯉꯥꯏꯔꯔꯣꯏ ꯊꯥ ꯎꯝ ꯆꯍꯤ ꯑꯃ ꯑꯅꯤꯁꯨ ꯅꯨꯡꯉꯥꯏꯔꯔꯣꯏ ꯑꯗꯨꯁꯨ ꯀꯃꯥꯏ ꯇꯧꯅꯤ ꯍꯜꯂꯛꯑꯔꯣꯏꯕꯀꯣ ꯍꯜꯂꯛꯑꯔꯣꯏꯕꯨ ꯃꯤꯕꯨ ꯅꯨꯡꯁꯤꯔꯒ ꯀꯥꯞꯄꯒ ꯅꯨꯃꯤꯠ ꯈꯨꯗꯤꯡ ꯑꯗꯨꯝ ꯂꯩꯔꯗꯤ ꯑꯩꯈꯣꯏꯒꯤ ꯂꯣꯁ ꯅꯠꯇ꯭ꯔꯣ ꯆꯠꯈ꯭ꯔꯗꯤ ꯆꯠꯈ꯭ꯔꯦꯅ ꯅꯣꯛꯔꯒꯁꯨ ꯂꯩꯌꯦ ꯑꯗꯨ ꯍꯣꯏ ꯊꯣꯛꯑꯗꯤ ꯅꯨꯡꯉꯥꯏꯔꯔꯣꯏ ꯑꯗꯨꯁꯨ
ꯎꯝ꯫ ꯑꯗꯨꯅꯦ ꯊꯣꯛꯇ꯭ꯔꯤ ꯐꯥꯎꯗꯤ ꯌꯥꯝ ꯊꯥꯖꯕꯀꯣ꯫
ꯍꯣꯢ ꯍꯣꯏ ꯆꯨꯝꯃꯤ꯫
ꯊꯣꯛꯈ꯭ꯔꯀꯥꯟꯗ ꯌꯥꯝ ꯀꯥꯏꯕ ꯑꯗꯨꯒꯨꯝꯕ꯫ ꯌꯥꯝ ꯊꯦꯡꯅꯔꯑꯦꯕꯀꯣ ꯏꯁꯄꯤꯁꯦꯜꯂꯤ ꯑꯣꯏꯅ ꯑꯉꯥꯡꯁꯤꯡꯗꯀꯣ ꯎꯝ ꯑꯉꯥꯡ ꯅꯨꯄꯥꯁꯤꯡꯅ ꯍꯦꯛ ꯅꯨꯄꯤ ꯀꯥꯏꯅꯕ ꯀꯥꯟꯗ ꯑꯍꯟꯁꯤꯡꯅ ꯍꯥꯏꯔꯑꯦ ꯑꯩꯉꯣꯟꯗ ꯇꯥꯛꯄꯤꯔꯦꯕꯀꯣ
ꯑ
ꯅꯪꯁꯦ ꯅꯨꯄꯤ ꯑꯃ ꯅꯨꯡꯁꯤꯅꯔꯦꯀꯣ
ꯎꯝ
ꯁꯤꯒꯤ ꯅꯨꯄꯤꯁꯦ ꯅꯪ ꯁꯁꯨꯛ ꯃꯄꯨꯟꯁꯤꯗ ꯁꯨꯛꯐꯪ ꯐꯪꯉꯔꯣꯏꯒꯨꯝꯅ ꯅꯪ ꯅꯨꯡꯁꯤ ꯆꯤꯛꯅꯤ ꯀꯣ ꯑꯁꯤ ꯃꯥꯡꯈ꯭ꯔꯗꯤ ꯃꯥꯒꯨꯝꯕ ꯑꯇꯣꯞꯄ ꯁꯨꯛꯂꯩ ꯂꯩꯔꯣꯏ ꯍꯥꯏꯅ ꯈꯜꯂꯛ ꯀꯩꯅꯌꯦ ꯑꯣꯈꯥꯟꯜꯗꯨꯀꯣ ꯑꯗꯣ ꯃꯇꯝ ꯈꯔ ꯈꯛꯀꯤꯅꯦ ꯍꯥꯏꯌꯦ ꯑꯍꯟꯁꯤꯡꯅ ꯍꯥꯏꯕꯗꯨꯀꯣ ꯑꯗꯨ ꯅꯪꯅ ꯀꯥꯎꯊꯣꯛꯄ ꯉꯝꯅꯤꯉꯥꯏ ꯍꯣꯠꯅꯒꯗꯕꯅꯤ ꯑꯗꯨ ꯀꯥꯎꯊꯣꯛꯑꯒ ꯑꯃ ꯑꯃꯨꯛ ꯅꯨꯡꯁꯤ ꯔꯁꯨ ꯆꯞ ꯃꯥꯟꯅꯕꯅꯦ ꯍꯥꯏꯌꯦ ꯃꯣꯏꯅ ꯀꯣꯍꯣ ꯑꯩꯁꯦ ꯍꯥꯟꯅ ꯑꯗꯨꯝ ꯈꯜꯂ ꯂꯩꯅꯦ ꯁꯤꯁꯦ ꯑꯆꯨꯝꯕ ꯑꯣꯏꯔꯝꯗ꯭ꯔꯥ ꯅꯠꯇ꯭ꯔꯒ ꯒꯥꯔꯤ ꯑꯔꯥꯟꯕ ꯑꯣꯏꯗ꯭ꯔꯥꯅ ꯈꯅꯦ ꯑꯗꯨ ꯃꯨꯟꯅ ꯈꯜꯂꯛꯄ ꯀꯥꯟꯗ ꯁꯦꯡꯕ꯭ꯔꯥꯅꯁꯨ ꯈꯜꯂꯒ ꯂꯩꯌꯦꯦ ꯑꯁꯤ ꯋꯥꯍꯩꯁꯤꯀꯣ
ꯑꯍꯥꯟꯕ ꯍꯩꯔꯗꯤ ꯆꯨꯝꯂꯅꯤꯗ ꯃꯣꯏꯗꯤ ꯑꯦꯛꯁꯄꯤꯔꯤꯌꯦꯟꯁ ꯇꯧꯕꯤꯅ ꯃꯣꯏ ꯑꯦꯛꯁꯄꯤꯔꯤꯌꯦꯟꯁ ꯂꯩꯗ꯭ꯔꯗꯤ ꯍꯥꯏꯔꯔꯣꯏꯍꯦ ꯈꯪꯉꯔꯣꯏ ꯃꯣꯏꯁꯨ ꯑꯦꯛꯁꯄꯤꯔꯤꯌꯦꯟꯁ ꯇꯧꯈꯤꯕꯒꯤ ꯑꯩꯈꯣꯏꯗ ꯄꯥꯁ ꯇꯧꯕꯅꯤꯗ
ꯇꯧꯒꯦ ꯍꯥꯏꯔꯤꯅꯤ ꯑꯩꯈꯣꯏꯅꯁꯨ ꯆꯨꯝꯃꯦꯕ ꯑꯩꯅ ꯀꯥꯏꯅ ꯀꯕꯨ ꯅꯨꯄꯤ ꯑꯗꯨ ꯑꯃꯨꯛ ꯐꯪꯉꯔꯣꯏꯒꯨꯝꯅꯁꯨ ꯈꯟꯕꯁꯨ ꯌꯥꯎꯔꯛꯇ꯭ꯔꯦꯕꯀꯣ꯫ ꯃꯣꯏꯅ ꯑꯗꯨꯒꯨꯝꯕ ꯃꯇꯝꯗ ꯑꯩꯈꯣꯏꯕꯨ ꯁꯣꯐ ꯇꯧꯕꯤꯕ ꯋꯥꯔꯤ ꯋꯥꯗꯨ
ꯎꯝ꯫
ꯁꯤꯒꯨꯝꯕ ꯅꯨꯄꯤꯗꯣ꯫ ꯅꯪꯁꯨꯐꯪ ꯐꯪꯔꯣꯏ ꯍꯧꯖꯤꯛꯀꯤꯗꯤ ꯈꯜꯂꯝꯒꯅꯤ ꯑꯗꯨꯕꯨ ꯑꯁꯤꯗꯒꯤ ꯍꯦꯟꯕꯁꯨ ꯌꯥꯝ꯫ ꯐꯪꯂꯛꯀꯅꯤ ꯑꯗꯨ ꯃꯇꯝꯒꯤ ꯅꯪ ꯒ꯭ꯌꯥꯟ ꯂꯥꯛꯀꯅꯤꯒꯨꯝꯕ ꯌꯥꯝ ꯍꯥꯏꯔꯛꯄꯅ
ꯍꯣꯏ ꯆꯨꯝꯂꯝꯒꯅꯤ ꯈꯟꯕꯤꯕꯀꯣ ꯑꯩꯁꯨꯀꯣ
ꯇꯨꯝꯃꯤ ꯅꯪ ꯍꯧꯖꯤꯛ ꯑꯦꯛꯁꯄꯤꯔꯤꯌꯦꯟꯁ ꯇꯧꯔꯤꯁꯦ
ꯎꯝ
ꯑꯃꯨꯀ ꯅꯆꯥꯔ ꯅꯪꯒꯤ ꯐ꯭ꯌꯨꯆꯔ ꯖꯦꯅꯦꯔꯦꯁꯟꯁꯤꯡꯗ ꯑꯃꯨꯛꯀ ꯍꯩꯕ ꯁꯣꯏꯔꯔꯣꯏ ꯑꯐꯕ ꯑꯃꯨꯛ ꯀꯠꯂꯛꯀꯅꯤ ꯍꯥꯏꯅ ꯁꯣꯏꯗꯅ ꯅꯪ ꯍꯥꯏꯩꯒꯅꯤ ꯇꯥꯕ꯭ꯔꯣ
ꯎꯝ ꯇ
ꯑꯗꯣ ꯑꯩꯈꯣꯏꯁꯦ ꯅꯨꯅꯤꯠ ꯌꯥꯝꯃꯨꯛꯀ ꯇꯧꯈ꯭ꯔꯕ ꯃꯥꯜꯂꯦ
ꯕꯣꯜ ꯌꯦꯡꯁꯤꯅ ꯐꯣꯟ ꯇꯧꯔꯛꯄ꯫ ꯄꯥ ꯀꯥꯡꯕꯨꯁꯦ ꯂꯣꯏꯔꯦ ꯑꯩꯅꯁꯨ ꯄꯥꯏ ꯄꯥꯏꯈꯠꯇ꯭ꯔꯕ꯫
ꯍꯨꯟ ꯅꯪꯕꯨ ꯌꯥꯝ ꯂꯩꯕ ꯄꯥꯝ ꯃꯥꯜꯂꯍꯦ
ꯍꯥꯥ
ꯃꯣꯏꯒ ꯂꯩꯃꯤꯟꯅꯕ ꯌꯥꯝ ꯄꯥꯝꯕ ꯃꯥꯜꯂꯤꯕ ꯅꯪꯕꯨ
ꯑꯣꯏꯣꯏꯔꯝꯅꯣꯏꯗ
ꯃꯤ ꯑꯣꯏꯔꯝ ꯑꯣꯏꯣꯏꯗꯥ ꯍꯥꯏꯌꯦꯌꯦ
ꯅꯪꯕꯨ ꯋꯥꯔꯤ ꯁꯥꯟꯅꯕꯒꯤ ꯃꯣꯏ ꯀꯜꯂꯛꯄ ꯑꯣꯏꯔꯕꯝꯅꯤꯍ
ꯀꯔꯤ ꯀꯔꯤ ꯋꯥꯔꯤ ꯁꯅꯥꯝ ꯂꯩ
ꯑꯗꯨꯅꯤꯅꯦ ꯅꯨꯄꯤ ꯑꯇꯣꯞꯄ ꯀꯣꯏꯔꯦ ꯂꯩꯔꯦ ꯍꯥꯏꯕ ꯋꯥꯈꯥꯗ ꯃꯗꯨ ꯍꯥꯏꯔꯛꯏꯦ
ꯀꯣꯏꯅꯥꯗꯦ ꯀꯣꯏꯅꯗꯦ ꯍꯥꯏꯔꯒ
ꯍꯣꯏ ꯀꯣꯏꯅꯔꯤꯅꯦ ꯑꯩꯅ ꯍꯥꯏꯕ
ꯑꯥꯅꯥꯎꯕꯅꯦ ꯍꯥꯏꯕ ꯑꯗꯨꯒꯤ ꯃꯩꯇꯩꯂꯣꯟ ꯉꯥꯛ ꯂꯩꯔꯦ ꯍꯥꯏꯕ ꯍꯥꯏꯅ
ꯃꯩꯇꯩ ꯅꯨꯄꯤꯕꯨ ꯀꯣꯏꯅꯔꯦꯅ ꯈꯜꯂꯝꯅꯤ ꯃꯣꯏꯗꯣ
ꯕꯤꯠꯇ꯭ꯔꯤꯗꯣ ꯇꯨꯗꯒꯤ ꯆꯥꯔꯖ ꯇꯧꯕ ꯆꯗꯦ
ꯑꯩ ꯍꯧꯖꯤꯛ ꯆꯥ ꯆꯥ ꯀꯣ ꯇꯖꯂꯨ
ꯍꯥꯥ
ꯀꯣ ꯆꯥꯔꯖ ꯆꯥꯎꯧꯔꯣ ꯀꯣ ꯇꯧꯕ꯭ꯔꯣ
ꯎꯝ
ꯅꯨꯡꯉꯥꯏꯗꯤ ꯑꯗꯨꯗꯤ
ꯅꯨꯡꯉꯥꯏꯍꯦ ꯑꯩꯗꯤ ꯅꯪ ꯅꯨꯡꯉꯥꯏꯇꯕ꯭ꯔꯣ
ꯐꯣꯟ ꯄꯣꯛꯈꯥꯏꯔꯗꯤ ꯀꯃꯥꯏꯅ ꯇꯧꯅꯤ
ꯍꯥꯥ
ꯐꯣꯟ ꯄꯣꯛꯈꯥꯏꯔꯗꯤ ꯀꯃꯥꯏꯅ ꯇꯧꯅꯤ ꯅꯪꯒꯤ ꯄ꯭ꯂꯤꯁ
ꯄꯣꯛꯈꯥꯏꯔꯗꯤ ꯅꯣꯅꯦ ꯗꯤꯁꯇ꯭ꯔꯤꯛꯇ ꯅꯨꯄꯥ ꯑꯃ ꯐꯣꯟ ꯇꯧꯔꯒ ꯆꯥꯔꯖ ꯇꯧꯔꯒ ꯄꯣꯛꯈꯥꯏꯕꯗꯒꯤ ꯅꯨꯄꯥ ꯑꯃ ꯁꯤꯔꯦꯅ ꯍꯌꯦꯡ ꯅ꯭ꯌꯨꯁꯇ ꯊꯣꯛꯅꯤ ꯀꯩꯅꯣ
ꯑꯗꯨ ꯑꯩ ꯑꯩ ꯑꯩꯕꯨꯛ ꯀꯣꯜ ꯇꯧꯕꯒꯦ ꯇꯜꯂꯦꯕ
ꯅꯪꯕꯨ ꯀꯣꯜ ꯇꯧꯕꯒꯤꯅꯦ ꯍꯥꯏꯔꯣꯏꯗ ꯅꯣꯅꯦ ꯗꯤꯁꯇ꯭ꯔꯤꯛ ꯇ ꯅꯨꯄꯥ ꯑꯃ ꯐꯣꯟ ꯆꯥꯔꯖ ꯇꯧꯔꯒ ꯐꯣꯟ ꯇꯧꯕꯗꯒꯤ ꯄꯣꯛꯈꯥꯏꯕꯗ ꯍꯧꯔꯛꯅꯤꯁꯇꯣ
ꯑꯗꯨ ꯇꯧꯔꯗꯤ ꯑꯉꯥꯡꯁꯤꯡꯕꯨ ꯐꯣꯟ ꯄꯥꯏꯒꯅꯨ ꯄꯥꯏꯒꯅꯨ ꯍꯥꯏꯒꯅꯤ ꯃꯥꯕꯥꯥ ꯁꯤꯡꯗꯨ
ꯅꯣꯅꯦ ꯗꯤꯁꯇ꯭ꯔꯤꯛꯇ ꯑꯁꯤ ꯇꯧꯕꯤꯈ꯭ꯔꯗꯤ ꯅꯣꯅꯦ ꯗꯤꯁꯇ꯭ꯔꯤꯛꯇ ꯐꯣꯟ ꯆꯥꯔꯖ ꯇꯧꯔ ꯐꯣꯟ ꯄꯥꯏꯕ ꯃꯤ ꯑꯝꯇ ꯊꯦꯡꯅꯔꯔꯣꯏ
ꯑꯋꯦꯔꯅꯦꯁ ꯀꯦꯝ ꯊꯣꯛꯔꯒꯀꯣ
ꯆꯍꯤ ꯑꯃꯒꯨꯝꯕ ꯆꯍꯤ ꯑꯃ ꯂꯣꯏꯈ꯭ꯔꯗꯤ ꯑꯃꯨꯛ ꯄꯥꯏꯕ ꯍꯧꯈ꯭ꯔꯅꯤ ꯆꯥꯔꯖ ꯇꯧꯔꯒ
ꯍꯣꯏ ꯅ ꯆꯍꯤꯁꯨ ꯌꯥꯎꯔꯣꯏꯗ ꯊꯥ ꯑꯅꯤꯒꯨꯝꯕꯗ
ꯃꯥꯅ ꯄꯥꯏꯕ ꯐꯣꯟꯒꯨꯝꯕ ꯅꯠꯇꯦꯅ ꯑꯩꯒꯤꯗꯤ ꯍꯧꯔꯛꯀꯗꯣꯏꯅꯤ
ꯁꯣꯏꯔꯔꯣ
ꯗꯩꯔꯣꯗ ꯀꯥꯏꯅ
ꯇꯥꯏ
ꯇꯨꯝꯈ꯭ꯔꯒꯦ ꯕꯣꯂ ꯌꯦꯔꯣꯏ
ꯑꯦ ꯅꯪꯕꯨ ꯉꯥꯏꯔꯤꯅ ꯃꯤꯁꯤꯡ
ꯗꯤ ꯁꯤꯁꯇꯔ ꯋꯥꯔꯤ ꯁꯥꯟꯅꯔꯒ ꯇꯨꯝꯕꯅ ꯅꯨꯡꯉꯥꯏꯌꯦ ꯑꯩꯅ ꯀꯔꯤ ꯀꯔꯤꯅꯣ ꯌꯥꯝ ꯍꯥꯏꯃꯟꯕꯗꯨꯗ ꯁꯤꯁꯇꯔꯅ ꯂꯥꯁꯇ ꯑꯃꯨꯛ ꯑꯩꯉꯣꯟꯗ ꯅꯨꯡꯉꯥꯏꯕꯤ ꯔꯣꯏꯗꯧꯔꯤ
ꯊꯕꯛꯅꯤ ꯊꯕꯛ
ꯍꯥꯥ
ꯂꯦꯁꯟ ꯂꯦꯁꯟ ꯂꯣꯏꯁꯟꯍꯩꯒꯗ꯭ꯔꯥ ꯃꯤ ꯑꯃ ꯑꯃꯕꯨ ꯑꯦꯗꯚꯥꯏꯁ ꯄꯤꯌꯦꯅ ꯔꯤꯂꯦꯁꯟꯁꯤꯞꯀꯤ ꯀꯥꯟꯅꯕꯅꯤꯗ
ꯍꯨꯌꯤꯛꯁꯦ ꯈꯪ ꯇꯥꯏꯌꯦ
ꯅꯪ ꯌꯥꯝ ꯂꯩꯔꯤꯕ꯭ꯔꯣ
ꯍꯥꯥ
ꯀꯣꯜ ꯇꯧꯅꯤꯡꯉꯥꯏ ꯌꯥꯝ ꯂꯩꯔꯤꯕ꯭ꯔꯕ
ꯅꯪꯕꯨ ꯐꯣꯟ ꯇꯥꯎꯔꯗꯤ ꯌꯥꯔꯦ ꯑꯩꯒꯤꯗꯤ ꯉꯥꯁꯤꯒꯤꯗꯤ
ꯅꯣ ꯑꯩ ꯇꯧꯔꯛꯀꯦ ꯑꯩ ꯑꯍꯨꯝꯔꯛ ꯂꯩꯔꯤꯌꯦ
ꯍꯥ
ꯑꯩ ꯂꯣꯏꯅꯤꯡꯉꯥꯏ ꯑꯍꯨꯝꯂꯛ ꯂꯩꯔꯤꯕꯑꯕ ꯑꯩ ꯅꯡꯕꯨ ꯀꯣꯜ ꯇꯧꯒꯦ ꯌꯥꯕ꯭ꯔꯥ
ꯌꯥꯏꯌꯦ
ꯑꯍꯨꯝꯔꯛ ꯀꯣ ꯑꯗꯣ ꯍꯧꯖꯤꯛꯀꯤꯁꯦ ꯑꯩ ꯀꯛꯑꯦꯒꯦ
ꯎꯝ ꯎꯝ
ꯊꯨꯅꯥ ꯄꯥꯏꯈꯠꯂꯨꯀꯣ